ꯑꯣ ꯑꯣ ꯃꯉꯥ ꯁ ꯃꯅ ꯀꯥꯜ
ꯃꯌꯦꯛ ꯁꯦꯡꯅ ꯇꯥꯖꯩ ꯑꯩ ꯉꯥꯡꯕ ꯇꯥꯕꯤꯕ꯭ꯔꯥ
ꯎꯝ ꯇꯖꯩ ꯇꯖꯩ ꯃꯔꯨꯞ ꯑꯔꯣꯏꯕꯁꯨ ꯑꯣꯏꯔꯦ ꯃꯇꯨꯡꯗꯁꯨ ꯊꯦꯡꯅꯗꯕ ꯑꯣꯏꯈꯤ ꯐꯣꯟꯗ ꯍꯥꯏꯖꯅꯤꯡꯉꯤꯀꯣ ꯑꯁꯦꯡꯕꯗꯤ ꯊꯦꯡꯅꯁꯤ ꯑꯗꯣ ꯕꯁꯂ ꯄꯁꯤꯤ ꯋꯥꯔꯁꯦꯁꯥꯏꯒꯒꯤ ꯀꯟ ꯀ ꯅꯅ ꯏꯇꯪ ꯁꯤꯦꯔꯦꯁꯣꯏꯕ ꯃ ꯃ ꯂꯥꯛꯁ ꯀꯌꯥꯅꯠꯇꯣ
ꯋꯥꯔꯤ ꯋꯥꯇꯥꯏ ꯑꯗꯨꯝ ꯃꯑꯣꯡ ꯃꯟ ꯇꯥꯕ ꯑꯝꯇꯪ ꯇꯧꯕꯤꯔꯛꯎ
ꯎꯝ ꯃꯑꯣꯡ ꯑꯣꯏꯅ ꯇꯥꯕꯁ ꯁꯨꯃꯥꯏꯅ ꯇꯧꯕꯅꯦ ꯑꯩꯈꯣꯏꯒꯤ ꯉꯁꯥꯏꯒꯤ ꯃꯈꯥꯗꯅꯤ ꯐꯒꯤ ꯇꯧꯅꯦ ꯑꯩꯈꯣꯏꯒꯤ ꯄꯨꯟꯁꯤ ꯑꯃ ꯍꯤꯡꯕꯗ ꯆꯪꯗꯕ ꯌꯥꯗ꯭ꯔꯕ ꯀꯔꯤ ꯀꯔꯤꯅꯦꯅ ꯈꯟꯕꯤꯒ‌ꯦ ꯃꯔꯨꯞꯀꯤ ꯋꯥꯈꯜꯗ ꯊꯝꯕꯤꯌꯨꯅ‌ꯦ
ꯄꯨꯟꯁꯤ ꯑꯃ ꯍꯤꯡꯕꯗ ꯆꯪꯗꯕ ꯌꯥꯗꯕ ꯍꯥꯏꯇꯥꯔꯒꯗꯤ ꯗꯤ ꯑꯩ ꯑꯩꯒꯤ ꯋꯥꯈꯜ ꯑꯁꯤ ꯒ꯭ꯌꯥꯟ ꯇꯥꯕꯗꯨꯅꯤ ꯑꯍꯥꯟꯕꯗ ꯄꯩꯁꯥ ꯅꯠꯇꯦ ꯏꯁꯤꯡ ꯅꯠꯇꯦ ꯆꯤꯟꯖꯥꯛ ꯅꯠꯇꯦ ꯑꯩ ꯍꯥꯏꯕ ꯑꯩꯁꯤꯒꯤ ꯋꯥꯈꯜ ꯑꯃꯁꯨꯡ ꯊꯝꯃꯣꯏ ꯑꯩꯁꯤ ꯒ꯭ꯌꯥꯟ ꯇꯥ ꯂꯩꯕꯁꯤ ꯈ꯭ꯋꯥꯏꯗꯒꯤ ꯃꯔꯨꯑꯣꯏꯅ ꯊꯝꯖꯅꯤꯡꯉꯤ ꯃꯔꯨꯞ
ꯎꯝ ꯑ ꯀꯆꯒ ꯀꯃꯤ ꯂꯩ ꯑꯣꯝ ꯀꯩꯅꯣꯗꯒ ꯑꯩꯈꯣꯏ ꯀꯨꯏꯁꯇ ꯑꯃꯗ ꯑꯗꯒꯤ ꯋꯥꯍꯪꯒꯤ ꯋꯥꯥꯐꯝ ꯋꯥꯍꯪ ꯄꯥꯎꯈꯨꯝꯗꯒ ꯈ‌ꯣꯏꯒꯤ ꯁ‌ꯣꯏꯕ ꯌꯥꯗ‌ꯦꯒ ꯑꯗꯨꯛꯀꯤ ꯃꯇꯤꯛ ꯈꯨꯕꯥꯛ ꯈꯨꯔꯛꯀꯅꯤ ꯌꯥꯝꯅ ꯐꯖꯕ ꯄꯥꯎꯈꯨꯝꯅꯤ ꯆꯥꯝꯃꯗ ꯆꯅꯤꯒꯤ ꯃꯥꯛ ꯐꯪꯉꯛꯀꯅꯦ ꯍꯥꯏꯖꯔꯤꯕ ꯑꯅꯤ ꯁꯨꯕꯗ ꯑꯩꯈꯣꯏꯒꯤ ꯃꯤꯑꯣꯏꯕꯒꯤ ꯄꯨꯟꯁꯤꯗ ꯄꯩꯁꯥ ꯑꯁꯤꯅ ꯀꯔꯤ ꯀꯔꯤ ꯄꯤꯔꯤ ꯀꯔꯤ ꯀꯔꯤ ꯀꯥꯟꯅꯕ ꯄꯤꯔꯤ ꯍꯥꯏꯕ ꯊꯝꯕꯤꯅꯤꯡꯅꯦ ꯑꯩꯁꯦ ꯁꯣꯝꯗ ꯈꯨꯠꯇꯣ ꯈꯨꯠꯇ‌ꯣ ꯁꯨꯝ ꯌꯥꯝ ꯂꯨꯕꯒꯤ ꯇꯥꯟꯖꯥ ꯌꯧꯁꯜꯂꯛꯄꯅꯤ ꯍꯥꯏꯗꯤ ꯋꯥꯗꯣ ꯉꯥꯡꯕ ꯉꯝꯗ꯭ꯔꯦꯕ ꯁꯤꯗ ꯃꯆꯥ ꯃꯆꯥ ꯗꯤꯇꯦꯟꯁ ꯍꯥꯄꯛꯄꯅꯤꯅ ꯃꯔꯨꯞ ꯍꯥꯏꯌꯦ
ꯀꯩꯁꯨ ꯀꯥꯏꯗꯦ ꯃꯔꯨꯞ ꯃꯔꯨꯞ ꯑꯗꯨꯝ ꯍꯥꯏꯐꯦꯠ ꯍꯧꯗꯣꯛꯄꯤꯔꯛꯄꯗ‌ꯣ ꯑꯩꯅꯁꯨ ꯃꯈꯥ ꯇꯥꯅ ꯑꯗꯨꯝ ꯈꯨꯝꯖꯔꯛꯀꯅꯤ ꯄꯩꯁꯥ ꯎꯝ ꯄꯩꯁꯥ ꯄꯩꯁꯥꯁꯤꯅ ꯀꯥꯟꯅꯕ ꯄꯤꯕꯁꯤ ꯑꯗꯨꯛꯀꯤ ꯃꯇꯤꯛ ꯄꯤ ꯑꯗꯨ ꯄꯩꯁꯥꯁꯦ ꯌꯥꯝꯅ ꯄꯥꯏꯅꯤꯡ ꯅꯤꯡꯃꯜꯂꯁꯨ ꯐꯠꯇꯤ ꯐꯠꯇꯦ ꯑꯗꯨ ꯄꯩꯁꯥꯁꯤ ꯏꯃꯨꯡ ꯃꯅꯨꯡ ꯅꯨꯡꯁꯤꯅ ꯆꯥꯟꯅꯅ ꯅꯨꯡꯉꯥꯏꯅ ꯁꯥꯟꯇꯤꯗ ꯍꯤꯡꯒ‌ꯦ ꯍꯥꯏ ꯇꯥꯔꯒꯗꯤ ꯄꯩꯁꯥ ꯄꯥꯏꯕ ꯗꯔꯀꯥꯔ ꯂꯩ ꯑꯗ‌ꯣ ꯃꯔꯨꯞ ꯌꯥꯝ ꯀꯟꯅ ꯄꯥꯏꯗ꯭ꯔꯒꯁꯨ ꯑ ꯑꯩ ꯌꯨꯝ ꯅꯨꯡ ꯑꯃ ꯑꯃ ꯁꯥꯕ ꯉꯝꯃꯒ ꯏꯁꯥꯒꯤ ꯁꯤꯖꯤꯟꯅꯕ ꯌꯥꯕ ꯑꯩ ꯑꯩꯅ ꯁꯤꯖꯤꯟꯅꯕ ꯍꯥꯏꯗꯤ ꯁꯤꯖꯤꯟꯅꯕ ꯗꯔꯀꯥꯔ ꯂꯩꯇꯕ ꯄꯣꯠꯁꯛꯇ ꯑꯩ ꯄꯩꯁꯥ ꯊꯥꯗꯔ ꯈꯣꯠꯂꯒ ꯃꯥꯡꯍꯟꯕꯒꯤ ꯃꯍꯨꯠꯇ ꯗꯔꯀꯥꯔ ꯂꯩꯕꯁꯤꯡꯗ ꯇꯧꯔꯒ ꯃꯔꯨ ꯑꯣꯏꯅ ꯃꯔꯨꯞ ꯑꯩꯗꯤ ꯄꯩꯁꯥ ꯄꯥꯏ ꯇꯥꯔꯒꯗꯤ ꯆꯤꯟꯖꯥꯛ ꯑꯐꯕ ꯍꯥꯟꯅ ꯃꯥꯡ ꯊꯥꯅꯤ ꯃꯤ ꯄꯨꯟꯁꯤ ꯁꯥꯡꯅ ꯍꯤꯡꯒꯦ ꯍꯥꯏ ꯇꯥꯔꯕꯗꯤ ꯆꯤꯟꯖꯥꯛ ꯑꯐꯕ ꯑꯁꯤ ꯆꯪꯕꯅ ꯃꯔꯝ ꯑꯣꯏꯔꯒ
ꯑꯗꯨꯃꯥꯏꯅ ꯇꯧꯋꯤ ꯈꯟꯖꯩ ꯑꯗꯨꯒ ꯒ꯭ꯌꯥꯟ ꯇꯥꯅ ꯃꯤꯔꯛ ꯇꯤꯟꯗꯕ ꯃꯔꯨꯞ ꯑꯩꯗꯤ ꯁꯍꯥꯔꯗ ꯂꯩꯖꯅꯤꯡꯗꯦ ꯈꯔ ꯍꯥꯏꯊꯕ ꯖꯒꯥꯗ ꯑꯩꯈꯣꯏ ꯑꯆꯤꯛꯄꯗ ꯍꯥꯏꯇꯥꯔꯦ
ꯑꯣ
ꯏꯔꯥꯛꯈꯣꯝ ꯇꯥꯗꯕꯗꯨꯗ ꯏꯃꯥ ꯏꯄꯥ ꯏꯆꯤꯟ ꯏꯅꯥꯎ ꯄꯨꯟꯅ ꯂꯩꯃꯤꯟꯅꯔꯒ ꯑꯗꯨ ꯁꯥ ꯌꯦꯟꯒ ꯂꯣꯏꯔꯒ ꯒꯥꯔꯤꯒ ꯆꯠꯊꯣꯛ ꯆꯠꯁꯤꯟꯒ ꯊꯝꯕꯤꯔꯒ ꯁꯨꯃꯥꯏꯅ ꯈꯪꯗꯦ ꯑꯩꯒꯤ ꯄꯨꯟꯁꯤ ꯑꯃ ꯂꯩꯖꯩ ꯁꯤꯒꯤ ꯃꯇꯥꯡꯗꯗꯤ ꯋꯥꯔꯤ ꯑꯩ ꯀꯣꯟꯅ ꯇꯧꯁꯤ ꯑꯗꯨ ꯃꯔꯨꯞꯇꯤ ꯍꯥꯏꯔꯤꯕ ꯄꯨꯟꯁꯤ ꯍꯤꯡꯕꯁꯤꯗ
ꯎꯝ
ꯄꯨꯟꯁꯤ ꯑꯃ ꯑꯣꯏꯅ ꯐꯪꯍꯟꯕꯁꯤꯗ ꯁꯦꯟꯒꯤ ꯍꯦꯛ ꯃꯊꯪꯗ ꯉꯁꯥꯏ ꯑꯩꯅ ꯍꯥꯏꯖꯒꯦ ꯑꯩ ꯑꯍꯥꯟꯕꯗꯗꯤ ꯋꯥꯈꯜ ꯑꯩꯈꯣꯏꯒꯤ ꯊꯃꯣꯏ ꯊꯝꯃꯣꯏ ꯋꯥꯈꯜ ꯒ꯭ꯌꯥꯟ ꯇꯥꯕ ꯏꯪꯕ ꯆꯪꯏꯤ ꯍꯥꯏ ꯃꯇꯨꯡ ꯑꯅꯤꯁꯨꯨꯕꯗ ꯄꯩꯁꯥ ꯆꯪꯉꯤ ꯑꯍꯨꯝ ꯁꯨꯕꯗꯗꯤ ꯀꯔꯤ ꯊꯝꯕꯤꯅꯤ ꯃꯗꯨꯨꯞꯀꯤ ꯃꯣꯠꯇꯗꯤ
ꯎꯝ ꯎꯝ ꯍꯣꯏ ꯃꯌꯥꯝꯅ ꯇꯥꯔꯒꯗꯤ ꯍꯥꯏꯗꯤ ꯃꯗꯨ ꯌꯦꯛꯂꯛꯀꯅꯤ ꯑꯩꯈꯣꯏꯅ ꯍꯥꯏꯅꯔꯤꯕꯁꯦ ꯑ ꯃꯗ ꯋꯥꯈꯟ ꯇꯥꯕ ꯍꯥꯏꯁꯦ ꯍꯥꯏꯗꯤ ꯅꯨꯡꯁꯤꯠ ꯆꯪꯉꯦꯅ ꯍꯥꯏꯔꯛꯀꯅꯤꯀꯣ ꯑꯗꯨꯗꯤ ꯁꯨꯝ ꯃꯌꯥꯝ ꯈꯪꯅ ꯂꯩꯕ ꯄꯣꯠ ꯑꯗꯨꯗꯤ ꯍꯥꯏꯗꯤ ꯑꯩꯈꯣꯏꯅ ꯃꯔꯩꯗ ꯂꯥꯛꯑꯅꯤ ꯑꯗꯨꯗꯣ ꯄꯜꯂꯛ ꯇꯥꯔꯒꯗꯤ ꯑꯩꯈꯣꯏꯅ ꯑꯗꯨꯗ ꯌꯦꯛꯇꯤ ꯌꯣꯛꯄ ꯇꯥꯔꯒꯗꯤ ꯑꯩꯈꯣꯏꯇꯤꯅ ꯑꯗꯨꯝ ꯈꯨꯝꯃꯛꯀꯅꯤ ꯃꯈꯨꯠꯁꯥ ꯌꯧꯅꯔꯛꯀꯅꯤ ꯑ ꯑ ꯁꯤꯅꯦꯃꯥ ꯍꯗ꯭ꯔꯒ ꯑꯩ ꯃꯈꯥ ꯇꯥꯖꯔꯛꯀꯦ ꯑꯩꯒꯤ ꯋꯥꯈꯜꯗꯗꯤ ꯒ꯭ꯌꯥꯟ ꯇꯥꯃꯤꯟꯅꯕ ꯑꯗꯨꯒꯤ ꯃꯊꯪꯗ ꯄꯩꯁꯥ ꯂꯩꯔꯕ ꯑꯗꯨ ꯑꯣꯏꯇꯥꯒꯗꯤ ꯑꯩꯅ ꯇꯧꯅꯤꯡꯉꯤꯕ ꯊꯕꯛꯇꯁ ꯇꯧꯕ ꯌꯥꯔꯦ ꯑꯗꯣ ꯑꯩꯅ ꯇꯧꯅꯤꯡꯕ ꯊꯕꯛꯇ ꯁꯨꯝ ꯁꯝꯅ ꯑꯗꯨꯝ ꯍꯥꯏꯖꯔꯛꯀꯦ ꯎꯝ ꯃꯔꯨꯞꯅ ꯍꯥꯏꯕꯤꯗꯨꯒ ꯋꯥꯈꯔ ꯍꯥꯏꯐꯦꯠ ꯃꯥꯅꯦ ꯄꯨꯟꯁꯤꯁꯦ ꯏꯪꯅ ꯆꯤꯅ ꯍꯤꯡꯕ ꯑꯩꯒꯤ ꯅꯤꯡꯉꯣ ꯅꯤꯡꯕꯣ ꯅꯨꯡꯁꯤꯅ ꯍꯤꯡꯕ ꯅꯨꯄꯤ ꯅꯍꯥ ꯊꯤꯕꯒꯤ ꯋꯥꯈꯜꯗꯨꯗꯤ ꯍꯧꯖꯤꯛꯀꯤ ꯑꯣꯏꯅꯗꯤ ꯑꯩꯒꯤ ꯋꯥꯁꯤ ꯃꯠꯇꯥꯡ ꯆꯠꯇꯔꯤ ꯍꯥꯏꯔꯒ ꯑꯩꯈꯣꯏꯒꯤ ꯊꯥꯒꯤ ꯖꯣꯒꯥꯏꯗꯨ ꯁꯨꯝ ꯇꯧꯔꯒ ꯂꯩꯕ ꯄꯨꯟꯁꯤꯗꯣ ꯄꯥꯝꯕ ꯍꯥꯏꯇꯥꯔꯦ ꯑꯥ ꯃꯌꯥꯝꯅ ꯍꯥꯏꯅꯕ ꯂꯩ ꯑꯩꯈꯣꯏꯅ ꯍꯧꯖꯤꯛ ꯍꯧꯛ ꯍꯤꯡꯉꯤꯕꯁꯦ ꯑꯩꯈꯣꯏꯒꯤ ꯏꯁꯥ ꯊꯧꯗꯥ ꯧꯗꯥ ꯊꯧꯍꯟ ꯊꯣꯛꯄ ꯇꯥꯔꯒꯗꯤ ꯍꯌꯦꯡ ꯑꯩꯈꯣꯏꯅ ꯁꯤꯈꯔꯕ ꯃꯇꯨꯡꯗ ꯑꯩꯈꯣꯏꯒꯤ ꯑꯩꯈꯣꯏꯒꯤꯅꯦ ꯍꯥꯏꯕꯗ ꯑꯩꯈꯣꯏ ꯑꯃ ꯂꯩꯔꯝꯃꯦ ꯍꯥꯏꯕꯒꯤ ꯈꯪꯕꯤꯕ ꯍꯥꯏꯇꯥꯔꯦ ꯑꯗꯨꯃꯥꯏꯅ ꯂꯩ ꯑꯗꯨꯗ ꯑꯩꯅ ꯍꯥꯏꯅꯤꯡꯉꯤꯕ ꯋꯥꯗꯤ ꯑꯩ ꯑꯃ ꯂꯩꯔꯝꯃꯤꯕꯁꯤ ꯅꯍꯥꯟꯋꯥꯏꯒꯤ ꯃꯊꯪ ꯁꯨꯃꯥꯏ ꯁꯤ ꯋꯥꯈꯜꯗꯅꯦꯕ ꯆꯨꯝꯗꯤ ꯆꯨꯝꯃꯦ ꯁꯤꯒꯤ ꯋꯥꯈꯜ ꯈꯜꯂꯛꯄꯅ ꯑꯩꯒꯤ ꯑꯃ ꯑꯁꯤ ꯂꯩꯔꯝꯃꯤꯕꯅꯤ ꯑꯗꯨꯕꯨ ꯑꯍꯜ ꯂꯃꯟꯒꯤ ꯋꯥꯈꯜꯁꯨ ꯁꯤꯅꯦ ꯑꯗꯨ ꯑꯣꯏ ꯇꯥꯔꯒꯁꯨ ꯑꯩ ꯑꯃ ꯂꯩꯔꯝꯃꯦ ꯍꯥꯏꯕꯁꯤ ꯗꯔꯀꯥꯔ ꯇꯥꯗꯕ꯭ꯔꯥꯅ ꯈꯜꯂꯦꯀꯣ ꯆꯥꯛꯁꯨ ꯈꯥꯝꯗ꯭ꯔꯒꯁꯨ ꯑꯩ ꯑꯃ ꯂꯩꯔꯝꯃꯦ ꯍꯥꯏꯕꯁꯤ ꯇꯥꯛꯄ ꯌꯥꯏ ꯊꯕꯛꯅ ꯇꯥꯛꯄ ꯌꯥꯏ ꯑꯗꯒꯤ ꯑꯩꯅ ꯇꯧ ꯇꯧꯔꯨꯔꯤꯕ ꯄꯈꯠꯗꯣꯔꯤꯕ ꯄꯣꯠꯇꯨꯅ ꯇꯥꯛꯄ ꯌꯥꯏ ꯑꯗꯨꯃꯥꯏꯅ ꯊꯝꯖꯒꯦꯉꯣ
ꯌꯥꯕꯗ ꯇꯥꯕꯅꯅꯨꯡꯉ
ꯐꯝꯝ ꯀ ꯐ
ꯑꯗꯨꯒ ꯍꯣꯏ ꯃꯔꯨꯞ ꯑꯗꯣ ꯐꯔꯦꯅꯦ ꯃꯔꯨꯞ ꯋꯥꯔꯤꯁꯦ ꯀꯩꯅꯣ ꯇꯧꯔꯕꯅꯤꯅ ꯑꯩꯈꯣꯏꯒꯤ ꯇꯨꯡꯗ ꯃꯔꯨꯞꯁꯦ ꯄꯩꯁꯥ ꯅꯨꯡꯁꯥ ꯑꯗꯨꯝ ꯃꯇꯤꯛ ꯆꯥꯅ ꯂꯩꯔꯕ ꯃꯇꯨꯡꯗꯗꯤ ꯃꯗꯨꯒꯤ ꯋꯥꯈꯜꯂꯣꯟꯗ ꯀꯗꯥꯏꯗ ꯍꯥꯏꯕꯗꯤ
ꯀꯔꯝꯕ ꯖꯒꯥꯗ ꯍꯥꯏꯇꯥꯔꯦ ꯃꯐꯝ ꯑꯃꯠꯇ ꯑꯩꯈꯣꯏꯒꯤ ꯆꯤꯡꯒꯨꯝꯕ ꯅꯠꯇ꯭ꯔꯒ ꯁꯍꯔꯒ ꯂꯩꯅꯤꯡꯕ꯭ꯔꯥ ꯅꯠꯇ꯭ꯔꯒ ꯇꯨꯔꯦꯜ ꯃꯄꯥꯟꯗꯒ ꯂꯩꯅꯤꯡꯕ꯭ꯔ ꯅꯠꯇ꯭ꯔꯒ ꯀꯔꯤꯃꯥꯏꯅ ꯇꯧꯕ ꯖꯒꯥꯗ ꯂꯩꯅꯤꯡꯉꯤ ꯃꯔꯨꯞ ꯊꯝꯕꯤꯌꯨꯅꯦ
ꯆꯤꯡ ꯃꯥꯟ ꯇꯨꯔꯦꯟ ꯃꯄꯥꯟ ꯍꯥꯏꯗꯤ ꯑꯗꯨꯒ ꯑꯗꯨ ꯂꯩꯔꯤꯉ ꯍꯥꯏꯔꯤꯕꯁꯤ ꯃꯄꯥ ꯍꯧꯖꯤꯛꯀꯤ ꯃꯐꯝ ꯑꯗꯨꯗ ꯑꯗꯨꯝ ꯃꯁꯤꯁꯨ ꯑꯩꯈꯣꯏꯒꯤ ꯂꯩꯅꯤꯡꯕꯗꯤ ꯅꯠꯆꯗꯦ ꯑꯩꯁꯨ ꯈꯟꯖꯕ ꯍꯥꯏ ꯅꯣꯡꯅꯤ ꯑꯊꯥ ꯑꯃ ꯊꯥ ꯑꯃ ꯀꯩ ꯑꯃ ꯑ ꯑꯃꯗ ꯂꯩꯔꯒ ꯄꯜꯂ ꯄꯜꯂꯒ ꯁꯨꯝ ꯆꯠꯆꯕ ꯑꯗꯨꯅꯦ ꯑꯩꯅ ꯍꯧꯖꯤꯛ ꯑꯗꯨ ꯑꯩꯅ ꯈꯜꯂꯤꯕꯁꯤ ꯇꯧꯅꯕ ꯍꯣꯠꯅꯕꯗ ꯄꯩꯁꯥꯗꯣ ꯆꯪꯗꯕ ꯌꯥꯗꯦ ꯑꯗꯨꯩꯅ ꯍꯧꯖꯤꯛ ꯌꯥꯔꯤꯃꯩ ꯃꯄꯥꯡꯒꯜ ꯂꯩꯔꯤꯉꯩꯗ ꯍꯥꯏꯕꯗꯤ ꯃꯇꯝ ꯂꯩꯔꯤꯉꯩꯗ ꯄꯩꯁꯥ ꯇꯥꯜꯍꯧꯕ ꯑꯗꯨꯒ ꯍꯌꯦꯡꯃꯅ ꯃꯇꯤꯛ ꯆꯥꯔꯦ ꯀꯣꯟꯅꯔꯅꯤ ꯍꯥꯏꯕ ꯃꯇꯝꯗ ꯑꯩꯈꯣꯏ ꯄꯨꯟꯅ ꯂꯥꯡꯕ ꯈꯣꯏꯕ ꯁꯤ ꯆꯠꯃꯤꯟꯅꯕ ꯑꯗꯨꯒ ꯑꯩꯒꯤ ꯀꯣꯏꯒꯗꯕ ꯂꯥꯡꯒꯗꯕꯗꯨ ꯂꯣꯏꯔꯕ ꯃꯇꯝꯗ ꯏꯃꯥ ꯏꯄꯥꯒꯤ ꯁꯦꯕꯥ ꯐꯖꯅ ꯇꯧꯗꯨꯅ ꯂꯩꯕꯁꯤ ꯄꯝꯃꯤ
ꯌꯥꯝ ꯐꯖꯩ ꯏꯃꯥ ꯏꯄꯥꯁꯦ ꯈꯟꯒꯗꯕꯅꯤ ꯑꯩꯈꯣꯏ ꯏꯃꯥ ꯏꯄꯥꯁꯤꯅ ꯑꯩꯈꯣꯏꯁꯦ ꯀꯗꯥꯏꯗ ꯁꯣꯏꯒꯗꯒꯦꯗꯅ ꯁꯤꯗ ꯆꯦꯛꯁꯤꯟꯅ ꯌꯦꯡꯕꯤꯔꯛꯏꯩꯅ ꯑꯗꯨꯅ
ꯎꯝ
ꯃꯃꯥ ꯏꯄꯥꯁꯤ ꯈꯟꯒꯗꯕꯅꯤ ꯑꯗꯨ ꯃꯔꯨꯞ ꯀꯩꯅꯣꯅꯤ ꯑꯩꯈꯣꯏꯒꯤ ꯄꯨꯟꯁꯤ ꯑꯃ ꯅꯨꯡꯉꯥꯏꯅ ꯍꯤꯡꯕ ꯍꯥꯏꯕꯁꯤꯗ ꯄꯩꯁꯥ ꯐꯅ ꯄꯥꯏꯔꯁꯨ ꯅꯥꯏꯇꯣꯝ ꯍꯤꯡꯉꯛꯄ ꯃꯇꯝꯗꯗꯤ ꯃꯗꯨ ꯄꯨꯟꯁꯤ ꯑꯃꯒꯤ ꯃꯒꯨꯟ ꯌꯥꯎꯗꯕ ꯐꯕ꯭ꯔꯅ ꯈꯜꯂꯤ ꯏꯁꯨꯡ ꯏꯃꯥꯟꯅꯕ ꯇꯤꯟꯅꯕ ꯏꯃꯨꯡꯒꯤ ꯃꯤꯁꯤꯡꯒ ꯍꯔꯥꯎ ꯂꯩꯃꯤꯟꯅꯕꯁꯤꯁꯨ ꯃꯔꯨꯑꯣ ꯑꯣꯏꯗꯕ꯭ꯔꯅꯦ ꯃꯔꯨꯞ ꯅꯠꯇ꯭ꯔꯥ ꯑꯗꯨꯒ ꯑꯗꯨꯒ ꯑꯇꯣꯞꯄꯗ ꯑꯩꯗꯤ ꯅꯨꯄꯤ ꯑꯉꯥꯡ ꯊꯤꯕꯒꯤ ꯋꯥꯈꯜꯁꯤ ꯍꯣꯏ ꯊꯤꯗꯣꯛꯃꯛꯇꯤ ꯌꯥꯔꯣꯏ ꯃꯔꯝꯗꯤ ꯑꯗꯨꯗꯨꯅ ꯑꯩꯒꯤ ꯍꯌꯦꯡ ꯑꯩ ꯑꯃ
ꯎꯝ
ꯃꯍꯥꯛꯅ ꯌꯦꯡꯁꯤꯟꯕꯤꯗꯣꯏꯅꯤ ꯑꯩꯅꯁꯨ ꯀꯅꯥꯒꯨꯝꯕꯤ ꯍꯥꯏꯗꯤ ꯑꯩꯈꯣꯏ ꯃꯤꯑꯣꯏꯕ ꯑꯃꯅ ꯍꯤꯡꯕ ꯃꯇꯝꯗ ꯃꯗꯨꯗ ꯗꯔꯀꯥꯔ ꯑꯣꯏ ꯑꯩꯈꯣꯏ ꯉꯁꯤ ꯃꯥꯂꯦꯝꯁꯤꯗ ꯈꯣꯡꯗꯥꯔꯛꯏꯁꯤꯦ ꯃꯗꯨꯒꯤ ꯅꯨꯡꯁꯤꯅꯕꯗꯨ ꯌꯥꯎꯔꯝꯗ꯭ꯔꯒꯗꯤ
ꯍ
ꯄꯨꯝꯅꯃꯛꯁꯤ ꯈꯪꯅꯔꯣꯏ ꯎꯅꯔꯣꯏ ꯑꯗꯨꯕꯨ ꯃꯇꯝ ꯃꯥꯅ ꯄꯨꯔꯛꯄꯁꯨ ꯑꯣꯏꯁꯅꯨ ꯍꯧꯖꯤꯛꯃꯛꯀꯤꯗꯤ ꯃꯗꯨꯒꯤ ꯑꯁꯥ ꯑꯗꯨ ꯊꯝꯁꯨ ꯊꯝꯗꯦ ꯃꯔꯛꯁꯨ ꯊꯝꯕꯤꯗꯕꯗꯨ ꯌꯥꯝ ꯐꯩ ꯁꯦꯟ ꯅꯨꯡ ꯇꯥꯟꯕ ꯑꯗꯨꯒ ꯑꯩꯈꯣꯏꯒꯤ ꯄꯨꯟꯁꯤꯁꯦ ꯀꯗꯥꯏ ꯐꯥꯎꯕ ꯃꯄꯨꯡ ꯐꯥꯅ ꯂꯦꯞꯄ ꯉꯝꯒꯗꯕꯒꯦ ꯍꯥꯏꯕꯗꯨ ꯃꯇꯝꯗꯨꯗ
ꯀꯣꯏ ꯄꯤ ꯂꯥꯒꯖ ꯀ ꯑꯃ ꯁꯦꯈꯈꯤꯁꯤ ꯄꯥꯈꯪ ꯑꯣꯏꯕꯒꯤ ꯄꯨꯟꯁꯤꯁꯦ ꯑꯃꯨꯛ ꯍꯟꯅ ꯍꯜꯂꯛꯄ ꯂꯥꯛꯀꯗꯕ ꯅꯠꯇꯦ ꯑꯍꯜ ꯂꯃꯟꯁꯤꯡꯅ ꯍꯥꯏꯅꯕꯗꯨꯅꯤ ꯃꯔꯨꯞ ꯅꯨꯡꯉꯥꯏꯕꯅꯤꯗ ꯅꯍꯥ ꯑꯣꯏꯔꯤꯉꯩ ꯃꯇꯝꯗꯣꯅ ꯍꯥꯏꯅꯕꯅꯤ ꯀꯨꯠꯁꯨ ꯅꯧꯔꯤꯉꯩ ꯍꯛꯆꯥꯡ ꯀꯜꯂꯤꯉꯩ ꯆꯥꯅꯤꯡꯕꯗ ꯆꯥ ꯁꯛꯅꯤꯡꯕꯗ ꯁꯦꯠ ꯇꯨꯝꯅꯤꯡꯕ ꯃꯇꯝꯗ ꯇꯨꯝ ꯀꯣꯏꯅꯤꯡꯕ ꯃꯇꯝꯗ ꯀꯣꯏ ꯁꯤꯒꯤ ꯄꯨꯟꯁꯤ ꯃꯁꯤꯁꯦ ꯃꯥꯡꯍꯟꯒꯨꯝꯁꯤ ꯍꯌꯦꯡ ꯌꯨꯝ ꯄꯥꯡꯉ ꯃꯇꯨꯡꯗꯗꯤ ꯄ ꯉꯥꯡꯁꯤꯤꯜꯂ ꯃꯇꯨꯡꯗꯗꯤ ꯃꯗꯨ ꯄꯨꯝꯅꯃꯛꯇꯣ ꯂꯣꯏꯅꯃꯛ ꯃꯊꯟꯇ ꯑꯗꯨꯝ ꯈꯥꯖꯤꯜꯂꯛꯑꯗꯕꯅꯤ ꯃꯇꯝ ꯃꯇꯝꯒꯤ ꯃꯇꯨꯡ ꯃꯇꯨꯡꯏꯟꯅ ꯄꯩꯁꯥ ꯊꯣꯛꯄ ꯑꯇꯣꯞꯄ ꯊꯕꯛ ꯇꯧ ꯇꯧꯕꯁꯨ ꯌꯥꯔꯣꯏ ꯑꯗꯨꯅ ꯑꯩꯒꯤ ꯋꯥꯈꯜꯗꯗꯤ ꯃꯔꯨꯞ ꯆꯍꯤ ꯈꯔ ꯀꯨꯏꯅ ꯁꯥꯡꯅ ꯂꯩꯔꯒ ꯑꯣ ꯀꯌꯥ ꯃꯥꯏ ꯄꯥꯛꯜꯂ ꯃꯇꯨꯡꯗ ꯐꯖꯕ ꯅꯨꯄꯤꯗꯤ ꯃꯌꯥꯝ ꯊꯣꯛꯂꯛꯀꯅꯤ ꯉ ꯕꯤꯅꯤꯐꯤꯁꯤ ꯃꯌꯥꯝ ꯂꯥꯛꯀꯅꯤ ꯑꯗꯨꯕꯨ
ꯃꯗꯨꯅ ꯀꯗꯥꯏ ꯐꯥꯎꯕ ꯍꯤꯡꯕ ꯉꯝꯅꯤ ꯍꯧꯖꯤꯛ ꯃꯇꯝꯁꯤꯗꯤ ꯑꯗꯨꯛꯀꯤ ꯃꯇꯤꯛ ꯀ ꯍꯥꯏꯇꯥꯔꯦ ꯃꯔꯨꯞ ꯄꯩꯁꯥ ꯌꯥꯝ ꯆꯪꯉꯦ ꯂꯨꯍꯣꯡꯕ ꯑꯃꯈꯛꯇ ꯌꯦꯡꯉꯦ ꯃꯔꯨꯞ ꯌꯥꯝꯅ ꯄꯤꯛꯅ ꯍꯣꯡꯉꯨꯁꯨ ꯂꯨꯄꯥ ꯂꯥꯛ ꯇꯔꯥꯗꯒꯤ ꯑꯗꯨꯝ ꯇꯥꯗ꯭ꯔꯦ
ꯎꯝ
ꯀꯕꯤ ꯀꯦ ꯀꯄꯤ ꯀꯩꯅꯥꯒꯤ ꯑꯗꯨ ꯄꯨꯟꯕꯤ ꯕꯣꯔꯒꯤ ꯑꯗꯨ ꯄꯨꯟꯕꯤ ꯇꯧꯔꯤ ꯃꯌꯥꯝꯁꯤꯗ ꯃꯔꯨꯞ ꯑꯩꯗꯤ ꯑꯁꯥꯒ ꯑꯝꯇ ꯎꯖꯔꯛꯇ꯭ꯔꯦꯒ
ꯎ
ꯑꯗꯒꯤ ꯍꯣꯏ ꯃꯗꯨ ꯊꯝꯕꯤꯌꯨ ꯃꯔꯣꯝꯗ ꯍꯥꯏꯅꯤꯡꯉꯤꯗꯣ
ꯊꯝꯖꯔꯦ ꯃꯔꯨꯞꯁ ꯌꯥꯝ ꯋꯥꯅ ꯎꯔꯦ ꯑꯗꯨ ꯉꯝꯗꯗꯅ ꯑꯗꯨ ꯍꯥꯏꯖꯔꯛꯏꯕ ꯑꯗꯨꯅꯦ ꯃꯤ ꯑꯃꯉꯥꯏꯁꯨ ꯃꯔꯨꯞ ꯑꯃ ꯋꯥꯅꯤꯗ ꯂ ꯅꯁꯨꯅꯤ ꯁꯤ ꯁ ꯐ ꯃ ꯃꯇꯝꯁꯨꯁꯂꯦ ꯌꯥꯝ ꯋꯥꯖꯄ ꯑꯥ ꯃꯔꯨꯞ ꯁꯨꯃꯥꯏꯅ ꯃꯔꯨꯞꯀ ꯊꯦꯡꯅꯗꯨꯅꯩꯅꯔ ꯌꯥꯎꯋꯦ ꯃꯔꯨꯞ ꯁꯨꯃꯥꯏꯒꯨꯝ ꯃꯔꯄꯨ ꯊꯦꯡꯅꯗꯨꯅ ꯑꯩꯈꯣꯏ ꯋꯥꯔꯤ ꯋꯥꯇꯥꯏ ꯇꯧꯕꯁꯤ ꯌꯥꯝ ꯅꯨꯡꯉꯥꯏꯖꯩ ꯃꯇꯨꯡ ꯇꯥꯔꯛꯄꯗꯁꯨ ꯑꯩꯈꯣꯏ ꯑꯐ ꯑꯐꯕ ꯅꯨꯡꯉꯥꯏ ꯅꯨꯡꯉꯥꯏꯕ ꯐꯋꯥꯏ ꯄꯔꯛꯇꯨꯅ ꯃꯌꯥꯝꯒꯤꯗꯃꯛꯇ ꯃꯇꯦꯡ ꯄꯥꯡꯕ ꯉꯝꯕ ꯑꯣꯏ ꯑꯩ ꯑꯣꯏꯖꯒꯦ ꯑꯗꯣ ꯃꯁꯤꯒꯤ ꯑꯣꯏꯅꯗꯤ ꯃꯇꯥꯡ ꯑꯁꯤꯗ ꯀꯥꯏꯅꯔꯁꯤ ꯁꯥꯏꯌꯣꯟꯅꯔꯕꯤꯗꯥꯏ ꯌꯥꯏ ꯐ